ꯍ
ꯑ ꯇꯥꯏ ꯇꯥꯏ
ꯑꯥ ꯁꯣ ꯋꯥꯟ ꯐꯣꯔꯇꯤꯗꯤ ꯌꯥꯝ ꯁ꯭ꯄꯤꯠ ꯌꯥꯝ ꯀꯩꯅꯣ ꯇꯧꯔꯦꯅꯦ ꯑꯗꯨꯗꯤ
ꯎꯝ
ꯑꯗꯨꯝ ꯊꯧꯕꯗ ꯅꯨꯡꯉꯥꯏꯕ꯭ꯔꯥ ꯌꯥꯝ ꯊ꯭ꯔꯤꯂꯤꯡ ꯑꯣꯏꯕ꯭ꯔꯥ ꯀꯃꯥꯏꯅ ꯇꯧꯕ꯭ꯔꯥ
ꯊꯗꯕꯨ ꯍꯣꯏ ꯑꯦꯛꯁꯤꯗꯦꯟ ꯊꯣꯛꯑꯗꯤ ꯐꯖꯗꯦ ꯑꯗꯣ ꯈꯤꯇꯪ ꯍꯣꯏ ꯏꯛ ꯀꯨꯝꯕꯗꯤ ꯑ ꯍꯣꯏ ꯕꯥꯏꯛ ꯀꯨꯝꯕꯅꯗꯤ ꯑꯃꯨꯛꯀ ꯀꯟꯇ꯭ꯔꯣꯜ ꯈꯔꯕꯨꯗꯤ ꯅꯨꯡꯉꯥꯏ ꯑꯗꯨꯁꯨ ꯅꯣꯔꯃꯜ ꯇ꯭ꯔꯥꯐꯤꯛ ꯑꯥꯔꯗꯗꯤ ꯐꯖꯗꯦ
ꯍꯣꯏ ꯇ꯭ꯔꯥꯐꯤꯛꯀꯥꯎꯗꯤ ꯌꯥꯝ ꯔꯤꯁꯀꯤ ꯑꯣꯏꯅꯦ ꯑꯗꯨꯗꯤꯀꯣ
ꯎꯝ ꯏꯃꯥꯕꯨꯕꯗꯤ ꯍꯣꯏ ꯑꯩ ꯇꯨ ꯍ꯭ꯋꯤꯂꯥꯔ ꯊꯧꯕꯁꯦ ꯏꯃꯥꯗꯤ ꯌꯥꯝ ꯀꯤꯌꯦ ꯐꯣꯟ ꯑꯣꯏꯅ ꯊꯧꯍꯟꯕ ꯄꯥꯝꯕꯕꯨ
ꯑ
ꯑꯩꯅ ꯂꯤ ꯇꯨ ꯄꯤꯛꯄꯗꯒꯤ ꯄꯕꯥꯥꯏꯁꯥꯏꯀꯜ ꯊꯧꯔꯛꯄꯏ ꯑꯗꯨꯝ
ꯎꯝ ꯀꯝꯐꯣꯔꯇꯦꯕꯜ ꯑꯣꯏꯈꯤꯕꯗꯣꯀꯣ
ꯎꯝ ꯑꯗꯣ ꯀꯣꯟꯅꯗꯤ ꯍꯣꯏ ꯒꯥꯔꯤꯒꯨꯝꯕꯗꯤ ꯍꯣꯏ ꯏꯊꯟꯗꯕꯨꯗꯤ ꯑꯩ ꯏꯣꯏꯕꯨꯗꯤ ꯕꯥꯏꯛ ꯑꯣꯏꯅ ꯆꯠꯀꯅꯤ ꯑꯗꯨꯁꯨ ꯍꯣꯏ ꯐꯦꯃꯤꯅꯤ ꯀꯥ
ꯑꯣꯦ ꯑꯥ ꯑꯣꯀꯦ ꯑꯩ ꯑꯩꯁꯤ ꯍꯥꯏꯕꯗꯤ ꯑꯩ ꯄ꯭ꯔꯦꯐ꯭ꯔꯦꯟꯁ ꯍꯥꯏꯕ꯭ꯔꯣ ꯅꯪꯅ ꯍꯪꯉꯏꯁꯦ
ꯑꯥ
ꯄ꯭ꯔꯦꯐ꯭ꯔꯦꯟꯁꯁꯦ ꯈꯪꯗꯦꯗ ꯑꯗꯨꯝ ꯇꯨ ꯍꯋꯤꯂꯔꯁꯨ ꯑꯗꯨꯝ ꯃꯔꯛ ꯃꯔꯛꯇ ꯗꯔꯀꯥꯔ ꯂꯩꯗ ꯇꯨ ꯍꯋꯤꯂꯔꯁꯤꯁꯨ ꯀꯣ ꯑꯣ
ꯑꯗꯨꯁꯨ ꯇꯨ ꯋꯤꯂꯔꯁꯦ ꯅꯪꯗꯤ ꯑꯦꯛꯁꯤꯗꯦꯟ ꯊꯣꯛ ꯅꯛꯄ ꯅꯛꯄ ꯑꯣ ꯊꯦꯡꯅꯈ꯭ꯔꯕꯣ
ꯑꯦꯛꯁꯤꯗꯦꯟ ꯌꯥꯝ ꯊꯤꯅ ꯊꯣꯛꯄꯗꯤ ꯅꯠꯇꯦꯗ ꯑꯩꯗꯤ ꯄꯥꯝꯕ ꯃꯇꯝꯗ ꯈꯔ ꯕꯦꯂꯦꯟꯁ ꯂꯩꯔꯛꯇꯕꯒꯤꯀꯣ
ꯑꯥ
ꯑꯗꯨꯒꯤ ꯈꯔ ꯀꯩꯅꯣ ꯇꯧ ꯑꯗꯨ ꯃꯤꯕꯨ ꯊꯣꯝꯔꯒ ꯅꯠꯇ꯭ꯔꯒ ꯊꯧꯕ ꯀꯥꯟꯗ ꯇꯥꯕꯒꯨꯝꯕꯗꯤ ꯀꯔꯤꯁꯨ ꯊꯦꯡꯅꯗ꯭ꯔꯤꯗ ꯑꯩꯗꯤ ꯑꯩꯗꯤ ꯑꯗꯨꯝ ꯇꯞꯅꯁꯨ ꯊꯧꯋꯦꯗ ꯌꯥꯝꯅ ꯐꯥꯁ ꯑꯣꯏꯅꯁꯨ ꯊꯧꯅꯤꯡꯗꯕꯀꯣ ꯑꯗꯨ ꯑꯗꯨꯝ ꯇꯞꯅ ꯊꯑꯣꯏꯗ
ꯑꯩ ꯏꯃꯥꯟꯅꯕ ꯕꯥꯏꯛꯀꯨꯝꯕꯒꯤ ꯑꯦꯛꯁꯤꯗꯦꯟ ꯊꯣꯛꯄꯗꯣ ꯍꯣꯏ ꯈ ꯗꯤ ꯌꯦꯡꯕꯗ ꯍꯈꯣꯏ ꯊꯥꯛꯀꯤ ꯑꯩꯣꯏ ꯃꯛꯇꯗꯤ ꯈꯔ ꯀꯤ ꯇꯨ ꯋꯤꯂꯔꯁꯦ ꯁꯦꯐ ꯁꯦꯞꯄꯨꯗꯤ ꯅꯠꯇꯦ ꯑꯗꯨꯁꯨ ꯍꯣꯏ ꯈꯔ ꯀꯤꯕꯁꯨ ꯌꯥꯎꯋꯦ
ꯍꯣꯏ ꯑꯗꯨꯒ ꯅꯣꯡꯒꯨꯝꯕ ꯆꯨꯔꯗꯤ ꯍꯦꯟꯅ ꯅꯥꯟꯕꯒꯤꯀꯣ ꯀꯩꯅꯣꯝ ꯆꯥꯟꯖꯦꯁꯁꯨ ꯂꯩꯌꯦꯅ ꯁ꯭ꯂꯤꯞ ꯇꯧꯕꯒꯤꯗꯣ
ꯎꯝ
ꯑꯗꯒꯤ ꯇꯨ ꯍ꯭ꯋꯤꯂꯔꯁꯇꯤ ꯑꯗꯨꯝ ꯈꯔ ꯀꯤꯌꯦ ꯑꯗꯨꯒ ꯐꯣꯔ ꯭ꯋꯤꯂꯔꯁꯤꯗꯤ ꯍꯣꯏ ꯀꯝꯐꯣꯔꯇꯦꯕꯜꯗꯤ ꯑꯣꯏꯔꯦꯀꯣ ꯑꯗꯨꯕꯨ ꯎꯝ ꯎꯝ ꯊꯧ ꯁꯄꯣꯁ ꯑꯩꯕꯨ ꯊꯧ ꯍꯥꯏꯔꯗꯤ ꯊꯧꯁꯨ ꯍꯩꯇꯕꯅꯤꯅ ꯑꯩꯗꯤ ꯍꯧꯖꯤꯛꯁꯦ ꯇꯦꯟꯁꯟꯗꯣ ꯂꯧꯅꯤꯡꯗꯦ ꯍꯥꯏꯕꯗꯤ ꯒꯥꯔꯤ ꯊꯣꯡꯕꯒꯤ ꯂꯩꯗꯅ ꯑꯗꯨꯒ ꯒꯥꯔꯤ ꯈꯥꯝꯗꯣꯛ ꯈꯥꯝꯖꯤꯟ ꯇꯧꯕꯒꯤꯀꯣ
ꯑ
ꯑꯗꯨꯒꯨꯝꯕ ꯁ꯭ꯇ꯭ꯔꯦꯁꯇꯤ ꯂꯧꯅꯤꯡꯗꯦ ꯑꯩꯗꯤ
ꯑꯣ ꯑꯣꯀꯦ ꯑꯣꯀꯦ ꯍꯣꯏ ꯍꯣꯏ ꯑꯦꯛꯁꯤꯗꯦꯟ ꯊꯣꯛ ꯑꯣꯏꯑꯁꯨ ꯃꯃꯅꯤ
ꯑꯗꯨꯅ ꯏꯁꯇ꯭ꯔꯦꯁ ꯑꯗꯨꯒ ꯕꯖꯥꯔ ꯃꯅꯨꯡꯗꯒꯨꯝꯕ ꯆꯠꯂꯒ ꯀꯥꯔ ꯍꯣꯡ ꯀꯟꯅ ꯇꯧꯔꯛꯄꯗꯣ
ꯑꯥ
ꯑꯗꯨꯒꯨꯝꯕꯒꯤ ꯑꯩꯉꯣꯟꯗ ꯇꯦꯟꯁꯟ ꯑꯗꯨꯒꯨꯝꯕꯗꯨꯗꯤ ꯂꯧꯅꯤꯡꯗꯦ ꯑꯩꯗꯤ ꯃꯤ ꯑꯃꯅ ꯊꯧꯔꯒ ꯑꯩꯅ ꯑꯗꯨꯝ ꯐꯝꯕꯕꯨꯗꯤ ꯀꯩꯅꯣ ꯀꯩꯁꯨ ꯀꯥꯏꯗꯦꯀꯣ ꯑꯗꯨꯕꯨ ꯇꯦꯟꯁꯟ ꯑꯃ ꯄꯨꯕꯗꯨꯗꯤ ꯂꯧꯅꯤꯡꯗꯕ ꯑꯩꯗꯤ
ꯑꯣꯀꯦ ꯑꯣ ꯍꯣꯏ
ꯎꯝ ꯑꯗꯨꯃꯥꯏꯅꯁꯨ ꯇꯧꯏꯅ ꯈꯜꯂꯦ ꯎꯝ
ꯍꯣꯏ ꯇꯨ ꯋꯤꯂꯔꯁꯦ ꯑꯥ ꯇꯨ ꯋꯤꯂꯔꯒꯤ ꯐꯕꯁꯨ ꯂꯩ ꯐꯠꯇꯕꯖꯨ ꯂꯩ ꯃꯥꯁꯦ ꯁꯦꯐꯇꯤꯗꯗꯤ ꯀꯥ ꯅꯦꯝꯃꯦ
ꯎꯝ ꯍꯣꯏ ꯀꯣ ꯑꯗ ꯅꯣꯡꯒꯨꯝꯕ ꯆꯨꯗꯦ ꯑꯗꯨꯒꯨꯝꯕꯁꯨ ꯊꯧꯁꯨ ꯈꯔ ꯀꯤꯌꯦꯗ ꯑꯩꯗꯤ
ꯍꯟꯗ꯭ꯔꯦꯠ ꯐꯥꯎꯗꯤ ꯌꯧꯈ꯭ꯔꯕꯣ ꯍꯟꯗ꯭ꯔꯦꯠꯄꯨꯗꯤ ꯏꯁꯇ꯭ꯔꯤꯠ ꯊꯨꯗꯕꯅꯦ ꯑꯗꯨꯝ ꯆ
ꯑꯩ ꯍꯟꯗ꯭ꯔꯦꯠ ꯐꯥꯎꯗꯤ ꯍꯣꯏ ꯑꯩ ꯍꯟꯗꯛꯇꯤ ꯊꯧꯗꯤ ꯊꯧꯗ꯭ꯔꯤꯀꯣ ꯑꯈꯣꯏꯖꯦꯀꯣ ꯑꯗꯨꯒ ꯍꯟꯗ꯭ꯔꯦꯠ ꯐꯥꯎꯗꯤ ꯑꯗꯨꯝ ꯌꯥꯎꯗꯤ ꯌꯥꯎꯈ꯭ꯔꯦ ꯍꯣꯏ ꯑꯗꯨꯕꯨ ꯑꯥ ꯃꯅꯨꯡꯗꯗꯤ ꯅꯠꯇꯦꯀꯣ ꯕꯖꯥꯔ ꯃꯅꯨꯡꯒꯨꯝꯕꯗꯗꯤ ꯅꯠꯇꯦ ꯑꯗꯨꯕꯨ ꯑꯩꯈꯣꯏꯒꯤ ꯆꯪꯉꯝꯗꯥꯏꯗ ꯏꯁꯇ꯭ꯔꯦꯠ ꯍꯥꯏꯅ ꯎꯝ ꯂꯝꯕꯤ ꯂꯩꯕꯗꯣ ꯒꯥꯔꯤ ꯌꯥꯝꯅꯁꯨ ꯆꯠ ꯆꯠꯇꯦꯕꯀꯣ ꯑꯗꯨꯒꯨꯝꯕꯗꯨꯗꯤ ꯑꯗꯨꯝ ꯊꯧꯋꯦ ꯑꯗꯨꯕꯨ ꯕꯖꯥꯔ ꯃꯅꯨꯡꯗꯗꯤ ꯑꯗꯨꯒꯨꯝꯕꯗꯤ ꯊꯧꯕ ꯉꯝꯗꯦꯗ ꯍꯟꯗ꯭ꯔꯦꯗꯀꯨꯝꯕꯗꯤ
ꯍꯣꯏ ꯕꯖꯥꯔꯗꯗꯤ ꯌꯥꯔꯣꯏꯗ ꯑꯥ ꯐꯣꯔ ꯑꯦꯛꯖꯥꯝꯄꯜ ꯎꯈ꯭ꯔꯨꯒꯨꯝꯕ ꯎꯝ ꯎꯈ꯭ꯔꯨꯒꯨꯝꯕ ꯀꯥꯈꯠꯄꯒꯤ ꯑꯗꯨꯒꯨꯝꯕꯗꯨ ꯅꯪ ꯑꯣ ꯌꯥꯡꯄꯣꯛꯄꯤꯒꯨꯝꯕꯗꯣ ꯍꯣꯏ ꯑꯗꯨꯒꯨꯝꯕꯗꯣ ꯅꯨꯡꯗꯥꯡꯒꯨꯝꯕꯗ ꯍꯣꯏ
ꯍꯣꯏ ꯑꯗꯨꯕꯨꯗꯤ ꯌꯥꯏ ꯒꯥꯔꯤ ꯌꯥꯝ ꯊꯧꯗꯕ ꯒꯨꯝꯕꯗꯀꯣ ꯑꯗꯨꯕꯨ ꯀꯩꯅꯣꯗꯨꯗꯤ ꯑꯁ ꯑꯥ ꯀꯩꯅꯣ ꯇꯧꯗꯦꯗ ꯉꯝꯗꯦ ꯑꯗꯨꯒꯨꯝꯕꯒꯤ ꯎꯝ ꯍꯨꯝ ꯎꯝ
ꯍꯣꯏ ꯑꯩꯁꯨ ꯏꯁꯄꯤꯠꯇꯤ ꯅꯨꯡꯗꯥꯡ ꯅꯨꯡꯗꯥꯡ ꯅꯨꯡꯗꯥꯡꯗꯅ ꯍꯦꯟꯅ ꯀꯟꯒꯅꯤ ꯅꯨꯡꯊꯤꯟꯗꯗꯤ ꯑꯩ ꯏꯁꯄꯤꯠ ꯌꯥꯎꯗꯦ
ꯑꯥ ꯍꯣꯏ
ꯐꯣꯔꯇꯤ ꯁꯤꯛꯁꯇꯤꯗꯀꯣ ꯐꯣꯔꯇꯤꯒ ꯁꯤꯛꯁꯇꯤ ꯅꯨꯡꯗꯥꯡꯗꯗꯤ ꯁꯕꯦꯟꯇꯤ ꯑꯩꯠꯇꯤ ꯆꯥꯡ ꯑꯃꯗ
ꯑꯣ
ꯑꯗꯣ ꯍꯣꯏ ꯅꯨꯡꯗꯤ ꯍꯌꯦꯡꯒꯤ ꯄꯨꯡ ꯀꯌꯥꯗ ꯍꯧꯒ ꯁꯤꯛꯁꯇ ꯑꯃꯨꯛꯀ
ꯑ ꯍꯌꯦꯡꯁꯦ ꯍꯧꯖꯤꯛꯇ ꯀꯩꯅꯣ ꯂꯥꯛꯑꯦ ꯉꯁꯥꯏꯗꯣ ꯃꯦꯁꯦꯖ ꯂꯥꯛꯑꯦ ꯍꯌꯦꯡꯁꯦ ꯑꯉꯥꯡꯁꯤꯡ ꯁ꯭ꯀꯨꯜ ꯁꯨꯇꯤ ꯊꯥꯒꯅꯤ ꯍꯥꯏꯅꯀꯣ
ꯀꯩ ꯀꯩ ꯇꯧꯕꯒꯤ
ꯃꯣꯏ ꯀꯩꯅꯣ ꯐꯦꯁꯇꯤꯚꯦꯜ ꯑꯃ ꯂꯣꯏꯈꯤꯕꯒꯤ ꯁꯨꯇꯤ ꯄꯤꯕꯅꯦꯅ ꯍꯥꯏꯌꯦ ꯁ꯭ꯀꯨꯜꯒꯤ ꯃꯣꯏ ꯁ꯭ꯀꯨꯜ ꯐꯦꯁ ꯑꯃꯨ ꯈꯔ ꯂꯩꯕ ꯃꯥꯜꯂꯦ ꯁꯤꯅꯤꯌꯔꯁ ꯁꯤꯡꯒꯤꯀꯣ
ꯑꯣ
ꯑꯗꯨ ꯂꯣꯏꯈꯤꯕꯒꯤ ꯃꯣꯏ ꯀꯔꯤ ꯀꯔꯤ ꯑꯦꯔꯦꯟꯖꯃꯦꯟ ꯂꯣꯏꯁꯤꯟꯕꯒꯤ ꯁꯨꯇꯤ ꯄꯤꯊꯣꯛꯄ ꯃꯥꯜꯂꯦ ꯑꯩꯅ ꯈꯟꯕꯗ
ꯑꯗꯒꯤ
ꯑꯣꯦ ꯃꯣꯏ ꯃꯣꯏ ꯁ꯭ꯀꯨꯜ ꯃꯊꯟꯒꯤꯔꯣ
ꯎꯝ ꯍꯥꯥ
ꯃꯣꯏ ꯁ꯭ꯀꯨꯜ ꯃꯈ ꯃꯊꯟꯒꯤꯔꯣ ꯑꯣ ꯁ꯭ꯀꯨꯜ ꯂꯣꯏ ꯂꯣꯏꯅꯃꯛ
ꯅꯪꯅ ꯅꯠꯇꯦ ꯃꯊꯟꯗꯒꯤꯅꯦ ꯃꯈꯣꯏ ꯃꯣꯏ ꯁ꯭ꯀꯨꯜ ꯀꯥꯡꯗꯒꯤꯅꯦ ꯑꯇꯩ ꯁ꯭ꯀꯨꯜꯗꯤ ꯀꯥꯒꯅꯤꯗ ꯃꯣꯏ ꯁ꯭ꯀꯨꯜꯒꯤ ꯈꯛꯇꯪ
ꯑꯗꯨ ꯑꯣꯀꯦ ꯁ꯭ꯀꯨꯜ ꯑꯉꯥꯡ ꯑꯍꯨꯝꯗꯨ ꯁ꯭ꯀꯨꯜ ꯆꯞ ꯃꯥꯟꯅꯕꯀꯣ
ꯎꯪ ꯆꯠꯄꯅꯤ ꯑꯥ
ꯑꯣꯀꯦ ꯑꯣꯀꯦ
ꯑꯗꯨꯅ ꯑꯩꯒꯤꯗꯃꯛꯁꯨ ꯇꯦꯟꯁꯟ ꯐ꯭ꯔꯤ ꯑꯣꯏꯌꯦꯕ ꯁꯦꯝ ꯇꯥꯏꯃꯤꯡ ꯆꯠꯀꯅꯤ ꯂꯩꯗꯅꯀꯣ ꯁ꯭ꯀꯨꯜ ꯂꯣꯏꯅ ꯇꯣꯡꯉꯥꯟꯜꯂꯗꯤ ꯃꯥꯒꯤ ꯗꯤꯐ꯭ꯔꯦꯟ ꯗꯤꯐ꯭ꯔꯦꯟ ꯇꯥꯏꯃꯤꯡ ꯂꯥꯛꯀꯅꯤ ꯑꯗꯨꯒ
ꯃꯇꯨꯡꯒꯤꯗ ꯃꯥ ꯄ꯭ꯔꯤꯄꯦꯔꯦꯁꯟ ꯑꯃꯨꯛ
ꯍꯣꯏ ꯍꯦꯖꯜ ꯐ꯭ꯔꯤ ꯑꯣꯏꯈ꯭ꯔꯦ ꯑꯗꯨꯒꯤ ꯂꯣꯏꯅ ꯑꯍꯨꯝꯃꯛꯇꯨ ꯂꯣꯏꯅ ꯊꯝꯃꯦ ꯁ꯭ꯀꯨꯜ ꯑꯃꯗ
ꯃꯣꯏ ꯍꯦꯛ ꯍꯧꯒꯠꯂꯗꯤ ꯎꯝ ꯕ꯭ꯔꯦꯛꯐꯥꯁ ꯇꯧꯕ꯭ꯔꯣ ꯑꯣ ꯇꯤꯚꯤ ꯒꯨꯝꯕꯝ ꯌꯦꯡꯖꯦ
ꯍꯦꯛ ꯍꯥ ꯍꯦꯛ ꯍꯧꯒꯠꯂꯗꯤ ꯈ꯭ꯋꯥꯏꯗꯒꯤ ꯑꯍꯟ ꯏꯆꯥꯅꯨꯄꯥ ꯑꯍꯟꯗꯨꯗꯤ ꯑꯩꯒꯤ ꯃꯅꯥꯛꯇ ꯑꯗꯨꯝ ꯐꯝꯒꯅꯤ ꯀꯤꯠꯆꯟꯗ ꯑꯗꯨꯒꯤ ꯑꯗꯨꯝ ꯐꯝꯃꯒ ꯏꯁꯤꯡ ꯋꯥꯔꯝ ꯑꯣꯏꯕꯗꯣ
ꯑꯣ
ꯑꯗꯨ ꯑꯗꯨꯝ ꯊꯥꯛ꯭ꯈꯔꯥꯒ ꯑꯗꯨꯝ ꯂꯩꯒꯅꯤ ꯑꯩ ꯃꯅꯥꯛꯇ ꯑꯩꯅ ꯀꯤꯠꯆꯟꯗ ꯀꯔꯤ ꯀꯔꯤ ꯇꯧꯕ ꯀꯥꯟꯗ ꯃꯥꯗꯤ ꯑꯗꯨꯝ ꯐꯝꯃꯒ ꯑꯗꯨꯝ ꯂꯩꯒꯅꯤ ꯗꯦꯟ ꯑꯥ ꯃꯄꯥꯟꯗ ꯆꯠꯂꯒ ꯑꯃꯨꯛꯀ ꯐꯝꯒꯅꯤ ꯑꯈꯣꯏꯒꯤ ꯀꯩꯅꯣꯁꯤꯗꯀꯣ ꯑꯗꯨ ꯃꯥꯒꯤ ꯑꯁꯤ ꯃꯥꯒꯤ ꯗꯦꯂꯤ ꯔꯨꯇꯤꯟꯅꯦ ꯗꯨꯝ ꯐꯝꯔꯒ ꯉꯍꯥꯛ ꯂꯩꯔꯦ ꯍꯥꯏꯔꯗꯤ ꯇꯤꯚꯤ ꯌꯦꯡꯈ꯭ꯔꯅꯤ ꯃꯥꯖꯦ ꯎꯝ ꯑꯗꯨꯒ ꯑꯉꯥꯡ ꯑꯠ ꯑꯥ
ꯖꯤ ꯇꯤꯚꯤꯗꯨꯗꯤ ꯀꯩꯀꯩ ꯌꯦꯡꯒꯦ
ꯃꯥꯁꯦ ꯀꯩꯅꯣ ꯔꯤꯜꯁ ꯌꯦꯡꯉꯗ ꯇꯤꯚꯤꯗꯨꯁꯨ ꯃꯣꯏꯒꯤ ꯈꯪꯗꯦꯅꯦ ꯎꯝ ꯀꯩꯑꯕ ꯑꯩꯁꯨ ꯑꯥꯏꯁꯣ ꯁ꯭ꯄꯤꯠ ꯍꯥꯏꯕ꯭ꯔꯥ ꯑꯗꯨꯒꯨꯝꯕ ꯃꯣꯏ ꯌꯨꯇ꯭ꯌꯨꯨꯞꯕ ꯑꯗ ꯃꯥꯁꯦ ꯑꯗꯨꯝ ꯑꯩꯉꯣꯟꯗ ꯑꯦꯛꯁꯄ꯭ꯂꯦꯟ ꯇꯧꯅꯤ ꯃꯃꯥ ꯑꯥꯏꯁꯣꯁ ꯄꯦꯔꯦꯁ ꯇꯔ ꯑꯗꯨ ꯀꯔꯤ ꯀꯔꯤꯅꯣ ꯑꯗꯨꯝ ꯑꯦꯛꯁꯄ꯭ꯂꯦꯟ ꯇꯧꯕꯅꯦ ꯑꯗꯨꯒꯨꯝꯕ ꯑꯗꯨ ꯀꯅꯥ ꯀꯅꯥꯅꯔꯣ ꯈꯪꯗꯦ ꯌꯨꯇ꯭ꯌꯨꯕꯔ ꯃꯌꯥꯝꯒꯤ ꯔꯤꯜꯁ ꯌꯦꯡꯒꯅꯤ ꯑꯗꯨꯝ ꯌꯦꯡꯅꯦ ꯑꯗꯣ ꯑꯗꯨꯝ ꯇꯧꯔꯤꯉꯩꯗ ꯎ ꯈꯔ ꯃꯥꯅ ꯏꯁ꯭ꯅꯦꯛꯁꯀꯨꯝꯕ ꯆꯥꯅꯤꯡꯉꯦ ꯈꯔ ꯂꯥꯏꯠ ꯑꯣꯏꯕꯀꯣ ꯕ꯭ꯔꯦꯗꯀꯨꯝꯕ ꯅꯠꯇ꯭ꯔꯒ ꯕꯤꯁꯀꯤꯠꯀꯨꯝꯕ ꯑꯗꯨꯒꯨꯝꯕ ꯈꯔ ꯂꯥꯏꯠ ꯑꯣꯏꯕ ꯁ꯭ꯂꯥꯏꯁ ꯑꯃꯈꯛꯇꯒꯨꯝꯕ ꯄꯤꯒꯅꯤ ꯌꯥꯝ ꯄꯤꯔꯣꯏ ꯑꯗꯨꯒ ꯆꯥꯛ ꯏꯟꯁꯥꯡ ꯊꯣꯡꯕ ꯂꯣꯏꯔꯦꯗꯤ ꯃꯣꯏꯕꯨ ꯑꯗꯨꯝ ꯆꯥꯍꯟꯈ꯭ꯔꯅꯤ ꯆꯥꯍꯜꯂꯒ ꯑꯗꯨꯝ ꯎꯝ ꯗ꯭ꯔꯦꯁ ꯑꯞ ꯇꯧꯔꯅꯤ ꯑꯅꯤꯗꯤ ꯊꯦꯡꯅ ꯍꯧꯒꯠꯂꯦꯗ ꯑꯅꯤꯗꯤ ꯑꯗꯨꯝ ꯊꯦꯡꯅ ꯍꯧꯒꯠꯂꯒ ꯑꯗꯨꯝ ꯏꯁꯇ꯭ꯔꯦꯠ ꯈꯔ ꯎꯝ ꯀꯩꯅꯣ ꯇꯧꯔꯒ ꯑꯗꯨꯝ ꯆꯥꯛ ꯆꯥꯍꯜꯂꯦ ꯍꯧꯒꯠꯂꯒꯀꯣ
ꯃꯔꯛꯇꯗꯤ ꯍꯧꯒꯠꯄ ꯋꯥ ꯋꯥ ꯑꯥ ꯋꯥꯕ ꯃꯇꯝ ꯂꯩꯕ꯭ꯔꯣ ꯃꯣꯏꯒꯤ ꯍꯧꯒꯠꯄ
ꯑꯥ ꯑꯗꯣ ꯌꯥꯪꯒꯦꯁ ꯋꯥꯟꯗꯣ ꯎ ꯎꯝ ꯃꯥꯕꯨꯗꯤ ꯑꯗꯨꯝ ꯑꯌꯥꯝꯕ ꯃꯇꯝꯗ ꯑꯗꯨꯝ ꯑꯩꯅ ꯑꯗꯨꯝ ꯑꯥ ꯍꯧꯒꯠ ꯍꯜꯂꯦ ꯍꯥꯏꯕ ꯇꯥꯔꯦ ꯃꯇꯣꯝꯗ ꯍꯧꯒꯠꯄꯗ ꯃꯇꯝꯁꯦ ꯎꯝ ꯂꯩ ꯌꯥꯝ ꯂꯩꯇꯦ ꯑꯗꯨꯒ ꯑꯗꯨꯝ ꯑꯩꯅ ꯑꯗꯨꯝ ꯍꯧꯒꯠꯍꯟꯕꯀꯣ
ꯑꯥ
ꯑꯗꯣ ꯍꯧꯒꯠꯍꯜꯂꯦ ꯁ꯭ꯀꯨꯜ ꯆꯠꯅꯤꯡꯗꯦꯅ ꯑꯗꯨꯝ ꯍꯧꯈ꯭ꯔꯅꯤ ꯃꯥꯒꯤ ꯑꯦꯕ꯭ꯔꯤꯗꯦ ꯃꯥꯒꯤ ꯗ꯭ꯔꯃꯥꯗꯣ
ꯑ
ꯍꯨꯝ ꯍꯨꯝ ꯍꯥ ꯃꯔꯛ ꯃꯔꯛꯇꯨꯗꯤ ꯅꯨꯡꯁꯤꯔ ꯑꯗꯨꯝ ꯆꯠꯍꯟꯗ꯭ꯔꯦꯗ ꯅꯣꯡꯃꯗꯤ ꯃꯥꯁꯦ ꯃꯃꯥ ꯃꯃꯥ ꯌꯥꯝ ꯄꯥꯈꯠꯂꯒ ꯂꯥꯛꯄ ꯑꯩ ꯃꯅꯥꯛꯇ ꯃꯃꯥ ꯁ꯭ꯀꯨꯜ ꯆꯠꯅꯤꯡꯗꯦ ꯆꯠꯅꯤꯡꯗꯦ ꯍꯥꯏꯔ ꯀꯔꯤꯒꯤ ꯆꯠꯅꯤꯡꯗꯕ꯭ꯔꯥ ꯍꯥꯏꯔꯒ ꯄꯨꯛ ꯅꯥꯏꯌꯦ ꯍꯥꯏꯅ ꯍꯥꯏꯕ ꯑꯗ ꯉꯥꯏꯈꯣꯡ ꯑꯗꯨꯗꯤ ꯂꯥꯛꯑꯣꯁꯤꯗ ꯑꯩ ꯑꯃꯔꯛ ꯄꯪꯒꯦ ꯅꯪꯕꯨ ꯅꯪꯕꯨ ꯍꯛ ꯇꯧꯕꯤꯒꯦꯅ ꯍꯛ ꯇꯧꯔꯒ ꯃꯥꯒꯤ ꯍꯥꯔꯠ ꯕꯤꯠꯁꯦ ꯑꯩꯅ ꯈꯔ ꯇꯥꯕ ꯇꯥꯔꯒ ꯃꯥꯏ ꯍꯥꯔꯠꯕꯤꯠꯁꯦ ꯌꯥꯝ ꯊꯨꯅ ꯕꯤꯠ ꯇꯧꯔ ꯂꯩꯕꯀꯣ ꯃꯥꯒꯤ ꯍꯥꯔꯕꯤꯠꯇꯣ ꯑꯩꯁꯨ ꯌꯥꯝ ꯅꯨꯡꯉꯥꯏꯇ꯭ꯔꯕꯒꯤ ꯁꯨꯝ ꯆꯥꯅꯤꯡꯃꯟꯗꯕꯒꯤ ꯃꯥꯁꯦ ꯄꯥꯈꯠꯂꯒ ꯑꯩꯕꯨ ꯊꯥꯒꯗ꯭ꯔꯥ ꯍꯥꯏꯅ ꯃꯥꯗꯣ ꯈꯟꯕꯒꯤ ꯃꯥꯒꯤ ꯍꯥꯔ ꯕꯤꯠꯁꯦ ꯌꯥꯝ ꯊꯨꯕ ꯃꯥꯜꯂꯦ ꯃꯥ ꯑꯗꯨ ꯅꯨꯃꯤꯠꯇꯨꯗꯤ ꯑꯩꯁꯦ ꯌꯥꯝ ꯅꯨꯡꯉꯥꯏꯇ꯭ꯔꯕꯒꯤ ꯅꯪ ꯉꯁꯤꯗꯤ ꯌꯨꯝ ꯂꯩꯔꯣꯀꯣ ꯍꯥꯏ ꯌꯨꯝ ꯂꯩꯍꯟꯈ꯭ꯔꯕ ꯆꯠꯍꯟꯗ꯭ꯔꯦ ꯃꯥꯕꯨ
ꯑꯣꯀꯦ ꯅꯣꯏ ꯄꯤꯛꯄ ꯀꯥꯟꯗ ꯑꯇꯣꯞꯄ ꯑꯅꯤꯗꯨꯗꯤ ꯑꯗꯨꯃꯥꯏꯅ ꯇꯧꯒꯟꯕ꯭ꯔꯣ ꯑꯣ ꯁꯤꯅ ꯑꯍꯥꯟꯕ꯭ꯔꯣ
ꯑꯝ ꯑ ꯑ ꯑꯣ ꯐꯥꯔꯁ ꯐꯥꯔꯁꯇꯨꯗꯤ ꯄꯥꯛ ꯀꯩꯅꯣ ꯇꯧꯗꯦ ꯃꯥꯗꯤ ꯌꯥꯝ ꯐꯩꯌꯦ ꯐꯥꯔꯁꯇꯨꯗꯤꯀꯣ ꯑꯗ ꯀꯞ ꯀꯥꯞꯔꯒ ꯀꯩꯅꯣ ꯇꯧꯕ ꯌꯥꯎꯗꯦ ꯃꯥꯁꯦ ꯑꯗꯨꯝ ꯈꯔꯕꯨꯗꯤ ꯀꯞꯄꯦ ꯑꯗꯨꯕꯨ ꯌꯥꯝ ꯀꯞꯇꯦ ꯁꯦꯀꯦꯟ ꯋꯥꯟꯗꯨꯗꯤ ꯂꯣꯏꯔꯦꯍꯦ ꯃꯣꯏꯒꯤ ꯀ꯭ꯂꯥꯁꯔꯨꯝꯗꯨꯗ ꯑꯣꯜꯃꯣꯁ ꯂꯥꯏꯛ ꯐꯣꯔ ꯐꯤꯐꯇꯤꯟ ꯗꯦꯖ ꯑꯩꯁꯦ ꯑꯗꯨꯝ ꯃꯣꯏ ꯀ꯭ꯂꯥꯁꯇ ꯐꯝꯕꯅꯦ ꯊꯥꯔꯇꯤ ꯐꯥꯏꯚ ꯇꯨ ꯐꯣꯔꯇꯤ ꯃꯤꯅꯤꯠꯁꯦ ꯑꯦꯕ꯭ꯔꯤꯗꯦ ꯐꯤꯐꯇꯤꯟ ꯗꯦꯁꯀꯤꯗꯃꯛꯀꯣ
ꯀꯩ ꯀꯩ ꯀꯩ ꯀꯩ ꯇꯧꯕꯩꯅꯣ
ꯀꯞ ꯀꯌꯥꯝ ꯀꯥꯞꯄꯗꯣ ꯑꯩꯅ ꯆꯠꯈ꯭ꯔ ꯊꯤꯜꯂꯒ ꯆꯠꯈ꯭ꯔꯒꯦ ꯍꯥꯏꯔꯗꯤ ꯀꯥꯞꯃꯟꯕꯒꯤ ꯑꯣꯖꯥꯁꯤꯡꯅꯁꯨ ꯌꯦꯡꯕ ꯉꯝꯗꯦ ꯉꯥꯝꯗꯕꯒꯤꯀꯣ
ꯍ
ꯑꯗꯨꯝ ꯃꯇꯝ ꯈꯔ ꯑꯗꯨꯝ ꯐꯝꯕꯤꯈꯣ ꯀ꯭ꯂꯥꯁꯇ ꯍꯥꯏꯔꯒ ꯑꯗꯨꯝ ꯑꯦꯕ꯭ꯔꯤꯗꯦ ꯐꯤꯞꯇꯤꯟ ꯗꯦꯖꯀꯤꯗꯃꯛ ꯑꯩ ꯑꯗꯨꯝ ꯐꯝꯔꯛꯄꯅꯤ ꯑꯗꯨꯝꯃꯥꯢꯅ ꯑꯗꯨꯒꯤ ꯃꯌꯥꯏꯒꯤꯗꯨꯗꯤ ꯌꯥꯝ ꯕꯦꯔꯥ ꯇꯧꯃꯦ ꯑꯗꯨꯒ ꯁꯤ ꯊꯥꯔꯠꯁꯤꯗꯤ ꯑꯗꯨꯝ ꯁ꯭ꯀꯨꯜ ꯚꯦꯟ ꯑꯗꯨꯝ ꯂꯥꯛꯄꯅꯤꯅ ꯑꯩ ꯈꯔ ꯍꯩꯁ꯭ꯔꯥ ꯄꯥꯛ ꯊꯤꯟꯕ ꯆꯠꯇ꯭ꯔꯦ ꯑꯩ ꯑꯗꯨꯝ ꯚꯦꯟꯗ ꯑꯗꯨꯝ ꯑꯍꯨꯝꯃꯛ ꯑꯗꯨꯝ ꯊꯥꯕ꯭ꯔꯣ ꯑꯗꯨꯝ ꯚꯏ ꯍꯥꯏꯅ ꯇꯧꯔ ꯑꯗꯨꯝ ꯆꯠꯈ꯭ꯔꯅꯤ ꯃꯣꯏ ꯑꯗꯨ ꯈꯔ ꯊꯕꯛ ꯀꯣꯝꯃꯦ
ꯂꯥꯁꯀꯤꯗꯨꯁꯨ ꯁ꯭ꯀꯨꯜꯁꯦ ꯌꯥꯝ ꯄꯥꯛ ꯆꯠꯅꯤꯡꯗꯦ ꯍꯥꯏꯕꯀꯣ
ꯑꯥ ꯆꯠꯅꯤꯡꯗꯦ ꯃꯥꯁꯦ ꯑꯗꯣ ꯃꯤꯅꯗꯤ ꯑꯁ ꯈꯔ ꯄꯤꯛꯛꯇ꯭ꯔꯣ ꯃꯥꯁꯦꯅ ꯍꯥꯏꯌꯦ ꯊ꯭ꯔꯤ ꯌꯔꯁ ꯈꯛꯇ ꯉꯥꯏꯔꯤꯕꯒꯤꯀꯣ ꯈꯔ ꯄꯤꯛꯇ꯭ꯔꯣ ꯍꯥꯏꯅꯗꯤ ꯍꯥꯏꯌꯦ ꯑꯗꯨꯕꯨ ꯑꯗꯨꯝ ꯆꯠꯈ꯭ꯔꯁꯅꯨ ꯃꯌꯥꯝꯕꯒ ꯃꯆꯦꯁꯨ ꯂꯩꯕꯅꯤꯅ ꯑꯗꯨꯝ ꯆꯠꯈ꯭ꯔꯁꯅꯨ ꯍꯥꯏꯅ ꯑꯗꯨꯝ ꯑꯩꯅ ꯊꯥꯕꯤꯕ
ꯊ꯭ꯔꯤ ꯌꯔꯁꯁꯦ ꯑꯅꯧꯕ꯭ꯔꯣ ꯃꯥꯁꯦ ꯄ꯭ꯔꯤ ꯅꯔꯖꯔꯤ ꯇꯧꯔꯤꯅꯣ ꯅꯔꯖꯔꯤ ꯕ꯭ꯔꯤꯔꯣ ꯀꯔꯝꯕꯅꯣ
ꯅꯔꯖꯔꯤ ꯑꯩꯗꯤ ꯅꯔꯖꯔꯤ ꯑꯗꯨꯝ ꯂꯣꯏꯅ ꯍꯥꯞꯄꯦ ꯃꯣꯏꯅꯗꯤ ꯄ꯭ꯔꯤ ꯅꯔꯖꯔꯤꯁꯨ ꯍꯥꯞꯄ ꯄꯤ ꯑꯥꯏ ꯑꯦꯝꯗꯤ ꯍꯥꯏꯌꯦꯕꯀꯣ
ꯑꯥ
ꯑ ꯑꯩꯗꯤ ꯑꯗꯨꯝ ꯅꯔꯖꯔꯤ ꯑꯍꯨꯝꯃꯛꯁꯦ ꯑꯗꯨꯝ ꯑꯩꯗꯤ ꯅꯔꯖꯔꯤꯗꯤ ꯑꯗꯨꯝ ꯍꯧꯕꯅꯦ
ꯑꯣꯀꯦ
ꯑꯗꯨ ꯑꯣꯜꯃꯣꯁ ꯃꯣꯏꯒꯤ ꯁꯤꯂꯦꯕꯁꯁꯨ ꯑꯣꯜꯃꯣꯁ ꯁꯦꯝ ꯃꯣꯏ ꯅꯔꯁꯔꯤꯒ ꯄ꯭ꯔꯤ ꯅꯔꯁꯔꯤꯁꯦ ꯃꯣꯏ ꯁ꯭ꯂꯤꯞꯄꯤꯡ ꯂꯥꯏꯟꯁ ꯏꯁꯇꯦꯟꯗꯤꯡ ꯂꯥꯏꯟꯁ ꯑꯗꯨꯒꯨꯝꯕ ꯂꯩꯌꯦꯕ ꯑꯉꯥꯡꯁꯤꯡꯒꯤꯗꯤꯀꯣ ꯑꯗ ꯑꯗꯨ ꯑꯣꯜꯃꯣꯁꯇ ꯁꯦꯝ ꯑꯗꯨꯒꯤ ꯑꯗꯨꯝ ꯑꯩꯅ ꯅꯔꯖꯔꯤ ꯑꯗꯨꯝ ꯍꯥꯞꯈ꯭ꯔꯕꯅꯦ
ꯎꯝ
ꯎꯝ
ꯎꯝ ꯑꯁ ꯃꯣꯏ ꯑꯉꯥꯡꯁꯤꯡ ꯑꯣꯖꯥꯁꯤꯡꯅ ꯑꯉꯥꯡ ꯅꯔꯖꯔꯤꯒꯨꯝꯕ ꯌꯦꯡꯕꯁꯦ ꯑꯁ ꯇꯣꯂꯣꯞꯁꯤ ꯆꯥꯎꯕ ꯖꯥꯠꯔꯣ
ꯃꯣꯏ ꯈꯪꯗꯦꯅꯦ ꯃꯣꯏ ꯑꯁꯤ ꯑꯈꯣꯏ ꯁ꯭ꯀꯨꯜ ꯀꯥꯔꯤꯕ ꯁ꯭ꯀꯨꯜꯒꯤꯁꯤ ꯃꯣꯏꯒꯤ ꯇꯣꯂꯣꯞꯇꯤ ꯆꯥꯎꯕ ꯃꯥꯜꯂꯦ ꯑꯩꯅ ꯈꯟꯕꯗꯀꯣ
ꯑꯗꯣ ꯑꯁꯦꯡꯕꯗꯤ ꯅꯔꯖꯔꯤ ꯑꯣꯖꯥꯅ ꯇꯣꯂꯣꯞ ꯆꯥꯎꯕ꯭ꯔ ꯑꯣꯔ ꯍꯥꯏ ꯁ꯭ꯀꯨꯜꯒꯤ ꯆꯥꯎꯧꯔꯝꯒꯅꯤ ꯍꯥꯏ ꯁ꯭ꯀꯨꯜ ꯀ꯭ꯂꯥꯁ ꯍꯥꯏ ꯁ꯭ꯀꯨꯜ ꯉꯇꯒꯤ